ꯍꯜꯂꯣ ꯀꯥꯕ꯭ꯔꯣ
ꯇꯥꯏ
ꯏꯁ ꯏꯕꯨꯡꯉꯣ ꯌꯥꯝ ꯇꯞꯄꯤꯍꯦ ꯅꯪ ꯑꯗꯨꯗ ꯂꯩꯔꯗꯤ ꯑꯥꯔꯇꯤꯁꯇꯣ ꯂꯧꯊꯣꯛꯈ꯭ꯔꯣ ꯌꯥꯔꯦ ꯅꯥ ꯀꯣ ꯅꯣꯏ ꯊꯝꯃ ꯊꯅꯉꯦ ꯋꯥꯔꯤꯒꯥꯗ
ꯍꯕ꯭ꯔꯔꯤ
ꯍꯧꯗꯤ ꯇꯄꯦ
ꯍꯧꯒꯠꯂꯝꯃꯅꯤꯗ
ꯀꯁ ꯍꯕꯅꯦꯦ
ꯌꯥꯏ ꯁꯥꯟ ꯑꯗꯨꯝ ꯁꯥꯟꯅ ꯌꯥꯗꯣꯏ ꯅꯠꯇ꯭ꯔꯣ
ꯌꯥꯅꯤ ꯑ ꯑꯗꯨ ꯑꯗꯨꯗ ꯑꯃꯗ ꯇꯞ ꯐꯔꯦ ꯍꯥꯏꯕ
ꯆꯤꯟꯃꯥꯛꯗ ꯆꯤꯟꯃꯥꯛꯗ ꯊꯝꯕ ꯑꯗꯨꯝ ꯉꯥꯡꯉꯒꯦ ꯑꯩ
ꯑꯦ ꯑꯗꯨꯅꯦ ꯑꯗꯨꯃꯥꯏꯅ ꯊꯝꯃꯣ ꯍꯥꯏꯕ ꯑꯗꯨꯅ ꯐꯩꯅꯦꯕ ꯂꯥꯞꯊꯣꯛꯄꯗꯤ ꯆ ꯇꯥꯗꯦ ꯍꯥꯏꯕ
ꯑ
ꯃ ꯣꯅꯤꯡꯒ
ꯌꯦꯡꯗꯦꯗ ꯑꯩꯈꯣꯏꯗꯤ ꯑꯩꯈꯣꯏꯗꯤ ꯕꯣꯟ ꯕꯣꯟꯗꯤꯦ ꯈꯪꯗꯦꯗ ꯑꯉꯥꯡꯉꯩꯗꯤ ꯑꯗꯨꯝ ꯄꯥꯝꯃꯛꯇ꯭ꯔꯦ ꯈꯔꯗꯤ ꯁꯥꯟꯅ ꯍꯧꯔꯝꯃꯦꯕꯨ ꯑꯉꯥꯡꯉꯩꯗꯩ ꯑꯗꯨꯝ ꯌꯥꯔꯔꯣꯏ ꯈꯪꯕꯗꯒꯤꯩ ꯑꯗꯨꯝ ꯕꯣꯣꯟ ꯑꯗꯨꯝ ꯊꯥꯗꯣꯛꯈ꯭ꯔꯦ ꯑꯗꯩ ꯑꯗꯨꯝ ꯄꯥꯡꯈꯤꯗ꯭ꯔꯦ
ꯆꯠꯍꯦ ꯕꯣꯜ ꯁꯥꯟꯅꯕꯒꯤ ꯉꯥꯛꯇꯁ ꯑꯗꯨ ꯋꯥꯔꯜꯗ ꯀꯞ ꯌꯦꯡꯉꯦꯗꯨ
ꯑ ꯑ ꯑꯗꯨꯅꯤ ꯀꯩꯅꯣ ꯕꯣꯟ ꯄꯥꯝꯕ ꯑꯃꯣꯏ ꯀꯥꯡꯕꯨꯗ ꯋꯥꯀꯞ ꯌꯦꯡꯅꯕ ꯄꯥꯝꯗꯅꯕ ꯑꯩꯈꯣꯏꯅꯤ ꯀꯥꯟꯅ ꯌꯦꯡꯉꯨꯗꯣꯏꯅꯣ
ꯄꯥꯝꯗ ꯃꯅ ꯀ ꯔꯤꯒ
ꯌꯨꯝꯗ ꯈꯔ ꯂꯩꯦ ꯊꯕꯛ ꯈꯔ ꯇꯧꯅꯤ ꯇꯨꯡꯈꯔꯦ ꯄꯨꯡ ꯇꯔꯥ ꯃꯈꯥꯏ ꯇꯥꯔꯦ
ꯉꯁꯥꯏꯗꯤ ꯂꯕꯨꯨ ꯆꯠꯂ ꯏꯁ ꯃ ꯑꯗꯨ ꯉꯁꯥꯏ ꯅꯣꯡꯁꯨ ꯅꯣꯛꯅꯤꯡꯖꯥꯅꯤꯡꯉꯨ ꯌꯨꯝꯗꯅ ꯅꯣꯡ ꯆꯨꯅꯤ ꯑꯗꯨꯒ ꯂꯧꯕꯨꯛꯇꯅ ꯅꯣꯡ ꯆꯨ ꯂꯩꯔꯕꯅꯤ ꯑꯗꯨꯒ ꯂꯧꯔꯤ ꯑꯃ ꯂꯥꯟꯊꯣꯛꯑꯦꯗꯅ
ꯎꯝ
ꯑꯗꯨ ꯂꯧꯔꯤ ꯑꯃꯗꯨꯗ ꯑꯃꯨꯛ ꯅꯣꯡ ꯆꯨꯔꯝꯗ꯭ꯔꯦꯕ
ꯑꯗꯨꯗꯤ ꯌꯥꯝ ꯆꯨꯗꯦꯍꯦ ꯅꯣꯡꯕ ꯄꯥꯏꯕꯣꯏ ꯀꯩꯕꯨꯣꯏ ꯇꯧꯔ ꯆꯨꯕꯅꯦꯕ
ꯑꯩꯈꯣꯏꯩꯅ ꯅꯨꯡꯁꯤꯠꯄꯣꯏ ꯀꯩꯕꯣꯏ ꯇꯧꯔ ꯆꯨꯕꯗꯣ ꯃꯆꯤ ꯃꯆꯤ ꯆꯨꯏꯌꯦꯕ ꯑꯗꯨꯒ ꯍꯦꯛ ꯂꯣꯏꯕꯗ
ꯀꯩꯅꯣꯒꯤ ꯀꯥꯖꯤꯤꯄꯥꯠꯀꯤ ꯏꯁꯤꯡ ꯆꯤꯡꯍꯧꯅꯔꯕ
ꯀꯖꯤꯤꯄꯥꯠꯀꯤ ꯏꯁꯤꯡ ꯈꯔ ꯆꯦꯛ ꯉꯁꯥꯏ ꯂꯧꯕꯨꯛ ꯑꯇꯩ ꯌꯥꯝ ꯂꯩꯍꯧꯗꯦꯅ ꯂꯧꯕꯨꯛ ꯃꯔꯤꯃꯨꯛ ꯏꯁꯤꯡ ꯆꯤꯡꯍꯧꯔꯤ ꯍꯧꯖꯤꯛ ꯀꯟꯅ ꯉꯁꯥꯏ ꯀꯟꯅ ꯆꯤꯡꯍꯧꯕꯅꯤ
ꯇꯨꯔꯦꯟꯗꯤ ꯁꯤꯃꯩꯕ
ꯇꯨꯔꯦꯟꯗꯤꯁꯤꯡ ꯉ ꯌꯥꯝ ꯂꯩꯌꯦ
ꯌꯥꯝ ꯂꯨꯏꯌꯦ
ꯎꯝ
ꯇꯨꯡꯗ ꯂꯨꯄꯥ ꯀꯌꯥ ꯀꯌꯥ ꯇꯧꯒꯦꯁꯤ ꯅꯤꯡꯗ
ꯄꯨꯡꯗ ꯊꯥꯎ ꯑꯩꯈꯣꯏꯅ ꯄꯨꯊꯣꯛꯆꯔꯒ ꯄꯨꯡꯗ ꯂꯨꯄꯥ ꯆꯍꯨꯝ ꯍꯥꯏꯕ꯭ꯔꯥ ꯅꯍꯥꯟ ꯑꯣꯏꯕ ꯀꯩꯝ ꯇꯧꯗꯦ
ꯑꯦ ꯅꯥꯕꯁꯨ ꯅꯣꯏ ꯀꯃꯣꯝꯗꯤ ꯂꯩꯒꯗꯥ ꯍꯥꯏꯅꯦ
ꯍꯣꯏ ꯑꯗ ꯑꯩꯈꯣꯏꯗꯤ ꯑꯩꯈꯣꯏ ꯂꯩꯖꯕꯅꯤꯅ ꯑꯗꯨꯝ ꯆꯤꯡꯉꯦꯗꯅ
ꯑꯗꯨ ꯊꯅ ꯔꯒ ꯅꯠꯇꯗꯣ
ꯆꯤꯡꯗ꯭ꯔꯤꯌꯦ ꯉꯁꯤ ꯂꯧꯔ ꯌꯥꯟ ꯌꯥꯜꯂꯨꯕꯅꯦ ꯇ꯭ꯔꯦꯛꯇꯔ ꯀꯣꯏꯔꯅꯤ ꯑꯗꯨꯒ ꯆꯤꯡꯗꯣꯏꯔꯥ ꯈꯪꯗꯦ ꯆꯤꯡꯗꯗꯤ ꯌꯥꯔꯣꯏ ꯂꯧꯕꯛ ꯌꯥꯝ ꯀꯪꯉꯦ ꯈꯔ
ꯀꯪꯅ ꯀꯪꯅ ꯍꯨꯟꯅꯕꯗꯤ ꯌꯥꯎꯗ꯭ꯔꯣ ꯃꯤꯗꯣ
ꯀꯩꯅꯣꯍ ꯂꯧꯕꯨꯛ ꯀꯪ ꯍꯨꯟ ꯌꯥꯕ꯭ꯔꯥ ꯐꯧꯕꯕꯣ
ꯑꯦ ꯅꯍꯥꯟꯃꯨꯛꯇꯤ ꯍꯨꯟꯕꯤꯌꯨ ꯀꯪꯅ ꯏꯁꯤꯡ ꯌꯥꯎꯗ꯭ꯔꯔꯤꯀꯥꯟꯗ ꯀꯪꯅ ꯑꯗꯨ ꯍꯨꯟꯖꯪꯉꯦ ꯎꯆꯦꯛꯅ ꯈꯔ ꯈꯟꯗꯣꯛ ꯈ ꯈꯔꯗꯤ ꯑꯗꯨꯝ ꯍꯧꯒꯠꯂꯛꯄꯅꯤ
ꯄꯅ ꯍꯩ ꯈꯨꯂꯨꯝꯕꯣꯏꯍꯦ
ꯍꯨꯟꯈꯤꯕꯅꯦꯍꯦ ꯕꯥꯆꯧꯅ ꯑꯃꯨꯛ ꯍꯨꯟꯈꯤꯕꯗꯨꯗꯤ
ꯏꯁꯤꯡ ꯈꯤꯇꯪ ꯂꯩꯕ ꯑꯣꯏꯔꯝꯒꯅꯤꯍꯦ ꯅꯪꯁꯨ ꯄꯨꯡꯀꯪ ꯀꯪꯕ ꯈꯔ ꯈꯔ ꯀꯪꯕꯗꯨꯗꯤ ꯅꯪ ꯀꯥꯎꯍꯨꯜꯂꯨꯗꯣꯏꯅꯣ ꯑꯗꯨꯗ
ꯈꯔ ꯈꯔ ꯀꯪꯕꯗꯨꯅꯅ ꯑꯃꯨꯛ ꯀꯩꯅꯣ ꯇꯧꯔꯒ ꯊꯥꯕꯗꯣ ꯈꯪꯕ ꯀꯥꯟꯅꯤ ꯇꯧꯔꯒ ꯄꯥꯟꯗꯨꯡꯗꯣ
ꯊꯥꯕꯕꯕꯥ
ꯀꯥꯅꯦꯟ ꯇꯧꯔꯒꯅꯦ ꯑꯩꯈꯣꯏ ꯍꯋꯥꯏ ꯊꯥ ꯃꯒꯜ ꯍꯋꯥꯏ ꯍꯤꯡꯒꯣꯜꯅ ꯍꯋꯥꯏ ꯊꯥꯕ ꯑꯗꯨꯃꯥꯏꯅ ꯊꯥꯕ꯭ꯔꯥ ꯈꯪꯕ꯭ꯔꯥ ꯄꯔꯤꯡ ꯇꯤꯡꯉꯒ
ꯂꯧ ꯂꯤꯡꯕꯕꯨ ꯂꯧ ꯂꯤꯡꯕꯕꯨ ꯀꯥꯅꯦꯟ ꯇꯧꯔ ꯊꯥꯒꯗ꯭ꯔꯥ
ꯊꯥꯕꯅꯤ ꯍꯦ ꯅꯍꯥꯟꯃꯨꯛ ꯆꯍꯤꯗꯨꯗꯅꯤ ꯏꯁꯤꯡ ꯂꯩꯇꯗꯅ ꯊꯥꯅꯩꯗꯨꯗꯤ ꯥꯡꯁꯣꯏ ꯁꯤꯅꯃꯅ ꯆꯗꯒ ꯁꯥꯏꯕꯨ
ꯇꯥꯡꯉꯣꯏꯍꯦ ꯀꯩꯅꯣ ꯑꯩ ꯂꯧ ꯎ ꯃꯤ ꯑꯥ ꯆꯥꯏ ꯆꯥꯏ ꯍꯨꯟꯒꯗꯕꯗꯨ ꯐꯧ ꯌꯨꯝ ꯌꯨꯝ ꯀꯥꯟ ꯊꯥꯗꯣꯏꯅꯣ ꯃꯤ
ꯀꯥꯡ ꯀꯥꯡꯒꯨꯟ ꯑꯃꯗꯅꯦ ꯐꯧ ꯃꯔꯨ ꯃꯔꯤ ꯃꯉꯥ ꯃꯔꯤ ꯃꯉꯥ ꯊꯥꯗꯔꯒ ꯊꯥꯕꯅꯤ ꯏꯕꯨꯡꯉꯣ ꯅꯍꯥꯟꯃꯨꯛ ꯆꯍꯤꯗ ꯊꯥꯈꯤꯕꯅꯤ ꯈꯣꯡꯍꯥꯝꯄꯥꯠꯀꯤ ꯄꯔꯦꯡꯗꯨꯗꯒ ꯃꯌꯥꯝ ꯊꯥꯕꯅꯤ
ꯑꯣꯏꯔꯝꯃꯣꯍꯦ ꯀꯩꯅꯣ ꯏ
ꯑꯗꯨꯒ ꯏꯁꯤꯡ ꯆꯤꯡꯉꯛꯑꯀꯥꯟꯗꯅꯦ ꯏꯁꯤꯡ ꯐꯧꯗꯣ ꯈꯔ ꯆꯥꯎꯔꯛꯑꯀꯥꯟꯗ ꯃꯈꯣꯡꯗꯨ ꯁꯠꯇꯣꯏꯕ ꯑꯗꯨꯗꯤ ꯃꯥꯥꯏꯗꯤ ꯍꯦꯌꯦꯡ ꯅꯥꯄꯤ ꯈꯛꯇꯪ ꯁꯦꯡꯕ ꯈꯛꯇꯅꯤ ꯃꯥꯗꯤ ꯀꯩꯝ ꯇꯧꯅꯔꯔꯣꯏ ꯃꯐꯝ ꯆꯥꯅ ꯆꯥꯅ ꯊꯥꯒ꯭ꯔꯝꯅꯤ
ꯁꯥꯕꯅꯦ ꯃꯤ ꯅꯪꯕꯨ ꯂꯣꯛꯇꯅꯦ
ꯊꯦꯡꯅꯗ꯭ꯔꯤꯌꯦ ꯅꯪꯁꯨ ꯖꯒꯥ ꯑꯝꯗ ꯀꯩꯅꯣꯝꯒꯤ ꯑ ꯐꯧ ꯂꯧꯕꯒꯤ ꯆꯕꯥꯥꯛ ꯑꯣꯏꯅ ꯍꯨꯟꯖꯜꯂꯒ ꯐꯨꯛꯑꯒ ꯊꯥꯕꯗꯤ ꯊꯦꯡꯅꯔꯦꯕꯨ
ꯕꯣ ꯃꯤ ꯂꯧ ꯂꯤꯡꯕꯗꯁꯨ ꯄꯩꯁꯥ ꯇꯤꯡꯉꯤ ꯑꯗꯨꯅ ꯃ ꯅꯥꯕꯤ ꯈꯨꯟꯗꯣꯛꯄꯁꯨ ꯄꯩꯁꯥ ꯇꯤꯡꯉꯦ ꯑꯗꯨꯅ ꯅꯍꯥꯟꯃꯨꯛꯇꯤ ꯑꯗꯨꯃꯥꯏꯅꯕꯨ ꯇꯧꯅꯕꯅꯦ ꯑꯗꯨꯝ ꯊꯥꯖꯗꯕꯒꯤ ꯑꯥ ꯈꯣꯡꯉꯥꯝꯕꯥꯠꯀꯤ ꯗꯤꯁꯄꯦꯟꯁꯔꯤ ꯄꯔꯦꯡꯗꯨꯗ ꯑꯗꯨꯃꯥꯏꯅ ꯇꯧꯅꯒꯤꯝꯅꯤ ꯉꯍꯥꯟꯃꯨꯛ ꯑꯩ ꯌꯨꯝ ꯂꯩꯀꯥꯟꯗ ꯃꯥꯆꯧꯕꯤꯍꯣꯏꯒ ꯌꯥꯎꯕꯅꯤ ꯏꯕꯨꯡꯉꯣ ꯑꯗꯨꯗ ꯊꯥꯕꯗꯣ
ꯀꯩꯅꯣ ꯍꯦ ꯑꯗꯨꯗꯤ ꯋꯥꯔꯣꯏꯗ꯭ꯔꯣ ꯂꯧꯕꯨꯛꯛꯇꯨꯝꯕꯅ ꯑꯗꯥ ꯐꯧꯗꯨꯗꯥ ꯊꯥꯔꯗꯤ ꯏ ꯃꯥꯏ
ꯏꯁ ꯃꯤ ꯑꯃꯇꯪꯅ ꯊꯥꯕ ꯅꯠꯇꯝꯌꯦ ꯃꯤ ꯐꯌꯥꯝꯅꯦ ꯊꯥꯏꯁꯦ
ꯍꯣꯏ ꯑꯗꯨꯏꯁꯨ ꯋꯥꯠꯅꯦꯕ ꯑꯗꯥꯏꯅꯒ ꯊꯥꯔꯗꯤ
ꯏ ꯆꯞ ꯃꯥꯟꯅꯩꯕꯨ ꯑꯗꯨꯅ ꯍꯦꯟꯅ ꯐꯗꯣꯔꯤꯕꯅꯤ ꯏꯁꯤꯡꯗꯨꯗ ꯀꯨꯝꯃꯒ ꯏꯁ ꯊꯨꯟ ꯌꯨꯡꯉꯒ ꯇꯧꯗꯣꯏ ꯁꯕꯨꯗꯤ
ꯇꯥꯟ ꯑꯩꯈꯣꯏꯒꯤ ꯂꯧ ꯍꯨꯟ ꯍꯨꯟ ꯆꯠꯂꯨꯏꯌꯦ ꯑꯗꯨꯗ ꯉꯥꯁꯨ ꯐꯥꯔꯛꯑꯦ
ꯑꯦ ꯏꯁꯤꯡ ꯂꯩꯇꯦ ꯍꯥꯏꯔꯒ ꯉꯥꯗꯤ ꯀꯗꯥꯏꯗꯒꯤ
ꯑꯩꯈꯣꯏ ꯑꯍ ꯀꯩꯅꯣꯒꯤꯗꯨꯗꯤ ꯏꯁꯤꯡ ꯂꯩꯌꯦ ꯍꯥꯎꯔꯩꯕꯤꯒꯤꯗꯨꯗꯤ
ꯏꯁꯤꯡ ꯂꯩꯌꯦ
ꯑꯗꯨꯗꯤ ꯏꯁꯤꯡ ꯂꯩꯌꯦꯕ
ꯈꯣꯡꯕꯥꯟ ꯀꯩꯀꯩ ꯂꯩꯕ꯭ꯔꯣ
ꯂꯩꯇꯦꯗ ꯑꯗꯥꯏꯗꯣ ꯏꯁꯤꯡ ꯑꯗꯨꯝ ꯍꯥꯏꯗꯤ ꯇꯨꯡꯉꯦꯗꯣ ꯅꯣꯡ ꯈꯤꯇꯪ ꯆꯨꯕꯗꯣ ꯏꯁꯤꯡ ꯇꯨꯡꯉꯦ ꯑꯩꯈꯣꯏ ꯁꯥꯏꯗ ꯇꯨꯡꯗꯦꯗꯅ
ꯈꯔ ꯇꯞꯊꯈ꯭ꯔꯦ ꯅ ꯉꯥꯡꯉꯤꯗꯣ ꯇꯥꯗ꯭ꯔꯦ
ꯑꯗꯥꯏꯗꯤ ꯏꯁꯤꯡ ꯑꯗꯨꯝ ꯇꯨꯡꯉꯦ ꯍꯥꯏꯕ
ꯎꯝ ꯗꯨꯕꯨꯗꯤ ꯆꯤꯡ ꯃꯅꯥꯛ ꯑꯣꯏ ꯇꯩꯅꯤꯅꯦ ꯆꯤꯡ ꯃꯅꯥꯛꯅꯤꯅ ꯅꯣꯏꯗꯤ ꯆꯤꯡꯒꯤ ꯃꯆꯨꯝꯗꯨꯅ ꯑꯗꯨꯝ ꯏꯁꯤꯡ ꯈꯔ ꯂꯩꯔꯝꯅꯤ
ꯍꯣꯏ ꯅꯣꯡ ꯈꯤꯇꯪ ꯆꯨꯕ ꯏꯁꯤꯡ ꯑꯗꯨꯝ ꯂꯩꯔꯦ ꯅꯍꯥꯟꯅꯤ ꯉꯥ ꯐꯅꯌꯥꯝ ꯐꯥꯔꯛꯏ
ꯀꯩꯩꯉꯥ ꯀꯩꯩꯉꯥ ꯐꯥꯔꯛꯏꯅꯣ
ꯂꯣꯏ ꯁꯨꯔꯦꯗ ꯉꯥꯃꯨ ꯎꯀꯥꯕꯤ ꯉꯥꯄꯥꯛ ꯉꯄꯥꯏ ꯐꯤꯐꯇꯤꯟ ꯍꯥꯏꯗꯥꯏꯅꯦ ꯉꯥꯁꯦꯞ ꯅꯠꯇꯦ ꯑꯗꯨꯒ ꯊꯥꯃꯨ ꯉꯃꯨꯕꯨꯗꯤ ꯑꯆꯧꯆꯧꯕꯅꯦꯍꯦ
ꯇꯦꯔꯦꯟꯅ ꯐꯤ ꯁꯥꯏꯔꯣ
ꯊꯦꯠꯆꯟ ꯐꯤ ꯀꯟ ꯁꯥꯔꯤ
ꯎꯝ
ꯐꯤ ꯀꯟ ꯁꯥꯔꯤꯌꯦ
ꯑꯩꯁꯨ ꯐꯤ ꯁꯥꯏꯅꯦ ꯕꯨꯡꯉꯣꯝꯆꯥ ꯇꯨꯝꯈ꯭ꯔꯦ
ꯐꯤ ꯁꯥꯁꯥꯅ ꯁꯥꯏꯔꯣ ꯍꯥꯏꯁꯦ
ꯍꯣꯏ ꯃꯈꯣꯟ ꯇꯥꯗ꯭ꯔꯣ
ꯏꯁ ꯍꯧꯖꯤꯛꯇ ꯇꯥꯔꯛꯑꯦꯉꯣ
ꯕꯣꯜꯆꯥꯜꯅ ꯉꯁꯥꯏꯗꯩ ꯇꯨꯝꯃꯨ ꯌꯥꯗꯕ ꯑꯗꯨꯅ ꯉꯥꯏꯇꯧ ꯂꯩꯕ
ꯑꯦ ꯍꯧꯖꯤꯛꯇꯤ ꯌꯥꯝ ꯍꯧꯒꯠ ꯍꯧꯖꯤꯛꯇꯤ ꯌꯥꯝ ꯍꯧꯒꯠꯂꯛꯑꯦꯅꯦ
ꯑꯁ ꯑꯩꯅ ꯍꯥꯏꯔꯨꯕꯗꯒꯤꯩ ꯍꯧꯒꯠꯈ꯭ꯔꯕ
ꯎꯝ ꯉꯁꯥꯏ ꯀꯩꯗꯤ ꯇꯥꯔꯝꯗꯖꯤ ꯀ ꯀꯇ ꯀ ꯇ ꯀꯣ ꯂꯩ
ꯕꯉꯣꯆꯥꯗꯣ ꯉꯁꯥꯏꯗꯒꯤ ꯅꯤꯉꯥꯏ ꯇꯧꯔꯒ ꯇꯨꯝꯃ ꯌꯥꯗꯕ ꯃꯄꯥꯟꯗ ꯀꯣꯏꯆꯠ ꯆꯠꯂ ꯂꯩꯒꯦꯅ ꯁꯥꯕꯒꯤ ꯉ ꯐꯦꯟ ꯊꯥꯔꯒ ꯉꯥꯏꯍꯥꯛ ꯑꯃꯨꯛ ꯂꯩ ꯑꯗꯨ ꯈꯔ ꯏꯪꯊꯔꯀꯥꯟꯗ ꯇꯨꯝꯒꯅꯤ
ꯍꯧꯖꯤꯛꯇꯤ ꯈꯔ ꯈ ꯏꯉꯝꯝꯕꯅꯤꯗ
ꯍꯧꯖꯤꯛꯄꯨꯗꯤ ꯈꯔ ꯈꯔ ꯏꯪꯉꯦ ꯑꯍꯤꯡꯗꯒꯗꯤ ꯐꯩꯖꯨꯞ ꯀꯩꯁꯨꯝ ꯁꯨꯝ ꯁꯨꯞꯇꯦꯗ ꯃꯥꯗꯤ
ꯑꯩꯁ ꯑꯍꯤꯡꯗꯗꯤ ꯑꯩꯈꯣꯏꯁꯨ ꯁꯣꯞꯇꯤ ꯐꯦꯟꯗꯨꯅ
ꯅꯣꯡꯉꯥꯜꯂꯝꯗꯥꯏꯗꯤ ꯈꯔ ꯏꯪꯉꯤꯗꯅ
ꯎꯝ
ꯑꯗꯨꯁꯨ ꯃꯥꯗꯤ ꯐꯩꯁꯨꯦ ꯁꯨꯛ ꯀ ꯌꯥꯗꯦꯕ ꯏꯪꯉꯁꯨ ꯍꯦꯛꯇ ꯀꯥꯄꯛꯑꯦꯕ ꯅꯪꯅꯦ ꯀꯩꯁꯨꯝ ꯆꯠꯇ꯭ꯔꯕꯣ
ꯆꯠꯇ꯭ꯔꯦ ꯍꯛꯆꯥꯡ ꯑꯃꯨꯛ ꯐꯖꯅ ꯉꯁꯥꯏ ꯂꯨꯕꯨꯛ ꯀꯨꯝꯃꯨꯕꯩ ꯑꯃꯨꯛ ꯍꯜꯂꯛꯄꯗꯩ ꯑꯃꯨꯛ ꯑꯁ ꯀꯪꯗꯝꯝ ꯇꯥꯗꯅ
ꯑꯩꯅ ꯂꯥꯏ ꯈꯣꯝ ꯊꯣꯛꯄꯕ
ꯈꯣꯏꯔꯨꯝ ꯊꯣꯛꯈ꯭ꯔꯦ ꯑꯗꯣ ꯈꯪꯗꯦ ꯀꯩꯝꯗꯤ ꯍꯥꯏꯕꯗꯤ
ꯅꯉꯣꯟꯗ ꯅꯨꯡꯉꯥꯏꯇꯕꯒ ꯇꯧꯋꯤ ꯈꯔ ꯐꯕ
ꯈꯪꯗꯦ ꯍꯥꯟꯅꯒꯤ ꯇꯥꯏꯞꯇ ꯑꯗꯨꯝ ꯂꯩꯗ
ꯀꯔꯥꯡ ꯐꯣꯅꯤꯌꯥ
ꯀꯌꯥꯈꯩꯗꯤ ꯃꯥꯏꯕꯤꯅ
ꯍꯜꯂꯨꯕꯤꯗꯔꯣ
ꯍꯅꯨꯕꯤ ꯑꯩ ꯌꯥꯝ ꯑꯍꯟꯗꯨ ꯅꯠꯇꯦꯗ ꯎ
ꯀꯌꯥ ꯀ ꯀꯅꯥ ꯌꯦꯡꯒꯥꯅ ꯍꯥꯏꯒꯦ
ꯃꯥꯁꯕꯨ ꯑꯣꯏꯖꯅꯦ ꯑꯗꯨꯝ ꯇꯔꯣꯡꯒꯅꯤ
ꯑꯗꯨ ꯐꯪꯗꯦ ꯃꯠꯇ꯭ꯔ ꯐꯪꯗꯦ ꯑꯗꯨ
ꯌꯥꯝ ꯑꯍꯟꯖꯨ ꯅꯠꯇꯦꯕ
ꯅꯣꯏ ꯑꯦꯛꯖꯥꯝ ꯂꯣꯏꯔꯕꯣ
ꯑꯦꯛꯖꯥꯝ ꯂꯣꯏꯒ꯭ꯔꯦꯉꯣ ꯑꯁ ꯑꯦꯛꯖꯥꯝ ꯑꯔꯣꯏꯕ ꯁꯤꯠ ꯆꯍꯤꯗ ꯑꯇꯣꯞꯄ ꯁ꯭ꯀꯣꯂ__ ꯀꯣꯂꯦꯖꯇ ꯁꯦꯟꯇꯔꯒ ꯄꯤꯁꯜꯂꯛꯑꯦ ꯃꯣꯏꯁꯨ
ꯀꯗꯥꯏꯗ ꯇꯥꯒꯦ ꯅꯪ
ꯃꯅꯤꯄꯨꯔ ꯀꯣꯂꯦꯁꯇ
ꯃꯅꯤꯄꯨꯔ ꯀꯣꯂꯦꯖꯇ ꯑꯣꯖꯥ ꯑꯣꯖꯥ ꯄꯥꯒꯟꯅꯨꯄꯤ ꯑꯃ ꯌꯥꯎꯕꯅꯤ ꯌꯥꯝ ꯁꯥꯊꯤꯕ ꯑꯃ
ꯍꯣꯏ ꯑꯗꯨꯗꯣ ꯑꯩꯈꯣꯏ ꯍꯣꯜꯗ ꯇꯥꯏꯌꯦꯕ
ꯍꯣꯜꯂ ꯇꯥꯔꯗꯤ ꯃꯥ ꯍꯦꯛꯇ ꯇꯥꯕꯅꯦ ꯏꯕꯨꯡꯉꯣ
ꯏꯁ ꯎꯝ ꯑꯍꯥꯝꯕ ꯅꯨꯃꯤꯠꯇꯣ ꯃꯥ ꯇꯥꯔꯦ ꯑꯗꯨꯒ ꯑꯩꯉꯣ ꯑꯗꯨꯝ ꯅꯨꯃꯤꯠ ꯑꯅꯤ ꯑꯍꯨꯝ ꯇꯥꯕꯗꯣꯉꯣ ꯍꯟꯖꯤꯟ ꯍꯟꯖꯤꯟ ꯆꯪ ꯂꯩꯔ ꯃꯥꯥꯅ ꯑꯣꯏꯅ ꯅꯩ ꯂꯩꯔꯦꯉꯣ
ꯁꯥꯊꯤꯕꯒ ꯌꯥꯝ ꯁꯥꯕꯅꯦ ꯃꯥꯗꯤ
ꯐꯨꯅꯤꯡꯕꯑꯃ ꯌꯥꯎꯁꯜꯂꯑꯕꯅꯦꯃꯤ ꯀꯥꯏꯗꯩ ꯍꯪꯒꯟ ꯍꯟꯗꯥ ꯀꯣꯏꯆꯪ ꯆꯪ ꯁꯥꯟꯅ ꯂꯩꯔꯦ ꯃꯥꯅ ꯍꯣꯜꯗ ꯇꯥꯏꯑꯦꯅ
ꯑꯗꯨꯅꯦ ꯃꯥꯗꯤ ꯌꯥꯝ ꯁꯥꯊꯤꯕ ꯌꯥꯝ ꯁꯥꯕꯅꯦꯕ
ꯑꯩꯅ ꯍꯥꯏꯗꯤ ꯑꯣꯖꯥ ꯑꯇꯩꯩꯅ ꯆꯦ ꯄꯦꯄꯔ ꯐꯥꯔꯁꯨ ꯇꯨꯃꯤꯟꯅ ꯑꯗꯨꯝ ꯐꯥꯔ ꯆꯠꯈꯤꯌꯦꯕ ꯃꯥꯅ ꯍꯦꯛꯇ ꯀꯩꯅꯣ ꯁꯥꯗꯅ ꯏꯁ ꯄꯦꯄꯔꯒ ꯂꯧꯁꯜꯂꯒ ꯉꯥꯛꯍꯥꯛꯀ ꯂꯦꯞꯐꯟꯗꯅ ꯃꯤꯅꯤꯠ__ ꯇꯔꯥ ꯀꯨꯟꯒ
ꯃꯥꯅꯤ ꯃꯥ ꯃꯥ ꯌꯥꯝ ꯈꯦꯡ ꯁꯥꯕꯅꯦ
ꯑꯗꯨ ꯑꯗꯨ ꯆꯦꯕꯤ ꯍꯣꯏꯅ ꯇꯝꯕꯗꯩ ꯂꯩꯔꯛꯑꯕ ꯑꯗꯨꯗꯣ
ꯑꯁ ꯑꯩꯈꯣꯏꯒꯤ ꯃꯃꯥꯡ ꯃꯃꯥꯡꯗꯩ ꯂꯩꯔꯛꯑꯕꯅꯤꯍꯦ
ꯀꯨꯏꯗꯤ ꯀꯨꯏꯔꯕꯖꯥꯠꯅꯤꯅꯦ
ꯀꯨꯏꯔꯕꯅꯤ ꯍꯧꯖꯤꯛꯇꯤ ꯑꯍꯟꯕꯨ ꯑꯣꯏꯕꯨ ꯑꯣꯏꯁꯤꯟꯂꯛ ꯑꯝꯃꯅꯤ
ꯑꯣꯖꯥ ꯑꯇꯩꯒꯤꯁꯨ ꯌꯥꯝ ꯀꯟꯌꯥ__
ꯑꯩꯈꯣꯏꯅ ꯇꯝꯃꯤꯀꯥꯟꯗꯣ ꯑꯗꯨꯗ ꯀꯩꯅꯣꯃꯨꯛꯀꯤ ꯂꯦꯡꯒꯥ ꯑꯣꯏꯔꯝ__ ꯑ ꯃꯥꯆꯧꯕꯤꯗꯩ ꯈꯔꯗꯤ ꯍꯜꯂꯝꯅꯤ
ꯎꯝ ꯍꯧꯖꯤꯛ ꯌꯥꯝ ꯊꯤ ꯑꯍꯟ ꯑꯣꯏꯁꯜꯂ ꯃꯥꯜꯂꯦꯍꯦ
ꯑꯗꯨꯅꯦ ꯄꯣꯛꯀ ꯍꯧꯗ꯭ꯔꯣ
ꯃꯁꯝ ꯃꯁꯝꯗꯤ ꯈꯨꯝꯃꯤ ꯎꯗꯦꯗ
ꯍꯥꯏꯐꯦꯠꯇꯤ ꯎꯔꯛꯄꯗꯤ ꯌꯥꯎꯕꯅꯤ ꯃꯀꯣꯛꯇꯤ ꯑꯗꯨꯝ ꯀꯨꯞꯁꯜꯂ ꯂꯩꯕꯅꯦ
ꯎꯝ ꯐꯟ ꯑꯍꯟꯗꯤ ꯐꯅꯌꯥꯝ ꯑꯣꯏꯔꯦ
ꯑꯣꯏꯔꯝꯃꯅꯤꯍꯦ ꯑꯗꯨꯕꯨꯗꯤ ꯑꯩꯈꯣꯏ ꯀꯣꯂꯦꯖ ꯂꯣꯏꯔꯩꯖꯦ ꯐꯅꯌꯥꯝ ꯀꯨꯏꯔꯦ ꯀꯩꯅꯣ ꯆꯍꯤ ꯀꯩꯅꯣꯅꯦ ꯑꯩ ꯀꯣꯂꯦꯖ ꯂꯣꯏꯔꯩꯖꯦ ꯆꯍꯤ ꯇ ꯆꯍꯤ ꯅꯤꯄꯥꯟ ꯃꯥꯄꯟꯃꯨꯛ ꯁꯨꯔꯛꯑꯦꯅꯦ ꯏꯃꯥꯏ ꯂꯥꯏꯔꯤꯛ ꯇꯝ ꯇꯣꯛꯂꯏꯖꯤꯔꯣ
ꯑꯦ ꯑꯗꯨꯝ ꯃꯥꯗꯤ ꯔꯤꯇꯥꯏꯌꯔ ꯆꯠꯈꯤꯔꯣꯏꯗꯣꯏ ꯖꯥꯠꯂꯥ ꯑꯗꯨꯗꯤ
ꯆꯍꯤ ꯍꯨꯝꯐꯨꯁꯨꯗꯗꯤ ꯆꯠꯇꯦ ꯀꯩꯅꯣ ꯃꯣꯏ ꯑꯦꯀꯥꯗꯃꯤꯛ ꯑꯦꯖꯗ ꯆꯍꯤ ꯍꯨꯝꯐꯨ ꯁꯨꯔꯝꯒꯤꯔꯣꯏ ꯑꯗꯨꯅꯅꯦ__
ꯎꯝ ꯑꯗꯨ ꯑꯣꯖꯥ ꯑꯣꯖꯥ ꯑꯇꯩꯒꯁꯨ ꯑꯗꯨꯅꯦ ꯑꯣꯖꯥ ꯑꯇꯩꯒꯩꯁꯨ ꯌꯥꯅꯗꯦ ꯍꯥꯏꯌꯦꯕ ꯑꯗꯨꯗꯣ ꯌꯥꯝ ꯀꯟꯅ ꯑꯣꯖꯥ ꯃꯁꯦꯟꯐꯧ ꯌꯥꯅꯗꯦꯌꯦ
ꯑꯣꯖꯥ ꯑꯩꯈꯣꯏ ꯑꯩꯈꯣꯏꯅ ꯇꯝꯃꯛꯄꯗ ꯌꯥꯍꯧꯕ ꯑꯣꯖꯥꯒꯩ ꯐꯅꯌꯥꯝ ꯁꯤꯟꯒ꯭ꯔꯦꯗꯥ
ꯍꯧꯖꯤꯛꯇꯤ ꯑꯣꯖꯥ ꯑꯅꯧꯕ ꯑꯩꯈꯣꯏꯅ ꯑꯩꯈꯣꯏ ꯑꯩꯈꯣꯏꯅ ꯇꯝꯃꯛꯄꯀꯥꯟꯗꯅꯦ
ꯎꯝ
ꯑꯩꯈꯣꯏꯒꯤ ꯑꯩꯈꯣꯏ ꯁꯤꯒꯤ ꯃꯣꯏꯒꯤ
ꯀꯩꯅꯣ ꯑꯣꯏꯅ ꯑꯩꯈꯣꯏ ꯀꯩ ꯍꯥꯏꯗꯣꯏꯅꯣ ꯃꯣꯏꯁꯦ ꯄꯤ ꯑꯩꯆ ꯗꯤ ꯇꯧꯕ ꯀꯥꯡꯕꯨ ꯂꯩꯗꯅ ꯑꯗꯨꯒꯨꯝꯕꯗꯨꯗ ꯑꯩꯈꯣꯏꯗ ꯃꯣꯏ ꯒꯦꯌꯁ ꯂꯦꯛꯆꯔꯔꯅ ꯇꯥꯛꯍꯟꯕ ꯌꯥꯎꯕ